ꯍꯜꯂꯣ
ꯇꯥꯔꯕꯣ
ꯇꯥꯏꯌꯦ
ꯌꯥꯔꯦꯀꯣ ꯑꯗꯨꯗꯤ
ꯍꯣꯏ ꯌꯥꯔꯦ ꯅꯨꯡꯉꯥꯏꯔꯤꯕꯣ
ꯍꯣꯏ ꯅꯨꯡꯉꯥꯏꯔꯤꯑꯦ
ꯑꯣ
ꯅꯪꯗꯤ ꯀꯃꯥꯏ ꯇꯧꯔꯤꯒꯦ
ꯗꯨꯝ ꯅꯨꯡꯉꯥꯏꯔꯤꯌꯦ ꯍꯥꯏꯕ ꯇꯥꯏ
ꯑꯁ ꯋꯥ ꯑꯃꯅꯤ ꯉꯥꯡꯉꯒ ꯅꯣꯐꯦꯠ ꯅꯣꯐꯦꯠ ꯑꯗꯨꯝ ꯇꯧꯔꯦ ꯍꯦ ꯀꯩꯅꯣ
ꯍꯧꯖꯤꯛꯀꯥꯟ ꯀꯥꯏꯗ ꯂꯩꯕ꯭ꯔꯣ ꯅꯣꯏꯗꯤ
ꯑꯩ ꯑꯗꯨꯃꯥꯏꯅꯗꯤ ꯑꯩ ꯍꯧꯖꯤꯛꯄꯨꯗꯤ ꯃꯥꯎꯟꯇꯦꯟꯗ ꯂꯩꯌꯦ
ꯑꯣ ꯑꯣ ꯉꯁꯤ ꯀꯥꯏ ꯀꯥꯏ ꯆꯠ
ꯑ ꯑꯩꯔ
ꯍꯥꯥ
ꯑꯩ ꯉꯁꯤ ꯑꯩꯒꯤ ꯔꯨꯝꯗ ꯑꯃꯨꯛ ꯊꯣꯛꯂꯛꯑꯦ ꯆꯥꯛ ꯆꯥꯕ ꯑꯃꯨꯛ ꯊꯣꯛꯑꯦ ꯆꯥꯛ ꯆꯥꯕ ꯂꯣꯏꯔꯒ ꯃꯄꯥꯟꯗ ꯉꯥꯏꯍꯥꯛ ꯐꯝꯃꯦ ꯉꯥꯏꯍꯥꯛ ꯃꯄꯥꯟꯗ ꯐꯝꯕ ꯂꯣꯏꯔꯒ ꯑꯗꯨꯒ ꯌꯨꯝꯗ ꯑꯃꯨꯛ ꯑꯦ ꯏꯃꯥꯟꯅꯕꯤ ꯈꯣꯏꯗ ꯑꯃꯨꯛ ꯆꯠꯂꯨꯔꯦ ꯆꯠꯄ ꯂꯣꯏꯔꯒ
ꯈꯣꯏ ꯊꯥꯛꯄ ꯑꯃꯨꯛ ꯆꯠꯂꯦ ꯑꯃꯨꯛ ꯆꯠꯄ ꯂꯣꯏꯔꯒ ꯌꯨꯝꯗ ꯑꯃꯨꯛ ꯂꯥꯛꯑꯦ ꯌꯨꯝꯗ ꯑꯃꯨꯛ ꯂꯥꯛꯄ ꯑꯃꯨꯛ ꯈꯤꯠꯊꯔꯒ ꯁꯤ ꯋꯥꯔꯤ ꯁꯥꯔꯦ ꯉꯁꯤꯒꯤ ꯊꯧꯗꯣꯛ
ꯊꯕꯛ ꯁꯨꯗꯕ꯭ꯔꯣ ꯍꯥꯏꯁꯦ
ꯊꯕꯛꯅꯤꯗꯅ ꯑꯩꯅ ꯆꯠꯂꯤꯗꯨꯁꯨ ꯑꯁ ꯆꯠꯊꯣꯛ ꯆꯠꯁꯤꯟ ꯇꯧꯕꯁꯦ ꯋꯥꯏ
ꯍꯣꯏ ꯋꯥꯔꯦ ꯋꯥꯢ ꯑꯗꯣ ꯊꯕꯛ ꯊꯕꯛꯃꯛꯇꯤ ꯅꯠꯇꯦꯅ
ꯑꯥ ꯊꯕꯛꯃꯛꯇꯤ ꯅꯠꯇꯦ ꯑꯗꯨ ꯊꯕꯛꯇꯤ ꯈꯤꯇꯪ ꯃꯥꯟꯕꯅꯦ
ꯃꯥꯟꯕꯀꯣ
ꯑꯣ ꯃꯥꯟꯕ ꯊꯕꯛ ꯍꯥꯏꯌꯦ ꯑꯗꯨꯗꯣ ꯌꯣ ꯅꯪꯗꯤ ꯉꯁꯤ ꯅꯪꯒꯤ ꯅꯨꯃꯤꯠꯁꯦ ꯀꯃꯥꯏꯅ ꯇꯧꯔꯒꯦ ꯅꯨꯡꯉꯥꯏꯕ꯭ꯔꯥ
ꯎꯝ ꯎ ꯀꯣꯂꯦꯖꯁꯨ ꯆꯠꯂꯦ ꯕꯖꯥꯔꯁꯨ ꯆꯠꯂꯦ ꯆꯨꯝꯃꯟꯕꯒꯤ ꯍꯟꯕ ꯌꯥꯗꯕꯒꯤ ꯗꯍꯥꯛ ꯃꯤꯒꯤꯗ ꯃꯤꯒꯤ ꯔꯤꯟꯗ ꯂꯩꯔꯦ ꯑꯗꯨꯒ ꯅꯣꯡꯖꯨꯕ ꯂꯣꯏꯔꯒ ꯑꯗꯨꯝ ꯍꯜꯂꯛꯑꯦ
ꯑꯍ ꯑꯩꯅꯦ
ꯑꯩ ꯂꯥꯏꯔꯤꯛ ꯄꯥꯅꯤꯡꯗꯕꯒꯤ ꯅꯨꯡꯉꯥꯏꯇꯦ
ꯑꯥꯢꯁ ꯔꯦꯛ ꯄꯥꯅꯤꯡꯗꯕꯒꯤ ꯅꯨꯡꯉꯥꯏꯇ꯭ꯔꯗꯤ ꯑꯩ ꯆꯥꯛ ꯆꯥꯅꯤꯡꯗꯕꯒꯤꯗꯤ ꯑꯩꯗꯤ ꯍꯔꯥꯎꯔꯝꯃꯅꯤ ꯍꯦ
ꯆꯥꯛ ꯆꯥꯅꯤꯡꯗ꯭ꯔꯗꯤ ꯈꯔ ꯍꯔꯥꯎꯅꯕ ꯑꯗꯣ
ꯅꯪ ꯑꯩ ꯆꯥꯛ ꯆꯥꯅꯤꯡꯗꯕꯒꯤꯁꯦ ꯅꯪ ꯑꯩꯕꯨ ꯍꯔꯥꯎꯍꯟꯕ ꯉꯝꯒꯗ꯭ꯔꯥ
ꯆꯥꯛ ꯆꯥꯅꯤꯡ ꯅꯪ ꯆꯥꯛ ꯆꯥꯅꯤꯡꯗꯦ ꯍꯥꯏꯔꯣ
ꯑꯥ
ꯀꯩꯒꯤ
ꯑꯩ ꯄꯣꯛꯅ ꯌꯥꯗꯕ
ꯑꯦ ꯏꯗꯥ ꯈ꯭ꯔꯥ ꯆꯥꯗꯤ ꯐꯅꯤꯔꯦ
ꯍꯤꯗꯥꯛꯁꯨ ꯆꯥꯁꯤꯜꯂꯁꯨ ꯑꯃꯨꯛ ꯂꯪꯊꯣꯔꯛꯑꯦꯅꯦ ꯃꯅꯨꯡꯗ ꯂꯩꯕ ꯃꯤꯁꯤꯡꯅ
ꯀꯅꯥ ꯂꯩꯕꯅꯦ ꯃꯤ ꯍꯥꯏꯗꯤ
ꯑꯩꯒꯤ ꯄꯨꯛ ꯃꯅꯨꯡꯗ ꯑꯥꯔꯃꯤ ꯈꯔ ꯂꯩꯌꯦ ꯃꯣꯏ ꯃꯣꯏꯁꯤꯡꯅ ꯀꯩꯝ ꯆꯪꯍꯟꯗ꯭ꯔꯦꯅ ꯍꯟꯗꯛꯀꯁꯦ ꯑꯗ ꯅꯪꯗꯤ ꯉꯁꯤ ꯑꯌꯨꯛꯇꯣ ꯇꯥꯕ꯭ꯔꯣ ꯅꯪ ꯉꯁꯤ ꯑꯌꯨꯛ ꯍꯧꯒꯠꯂꯦꯗꯅ ꯅꯪ ꯉꯁꯤ ꯑꯌꯨꯛ ꯍꯧꯒꯠꯂꯒ ꯅꯪ ꯋꯥꯆꯑꯞ ꯇꯧꯕ ꯂꯣꯏꯔꯦꯗꯅ
ꯍꯣꯏ
ꯑꯆꯥꯞ ꯇꯧꯕ ꯂꯣꯏꯔꯒ ꯉꯁꯤ ꯆꯥꯛꯇꯤ ꯅꯪꯅ ꯊꯣꯡꯗ꯭ꯔꯦ ꯍꯥꯏꯕꯗꯤ ꯈꯪꯉꯦꯕ
ꯍ ꯑꯩ ꯊꯣꯡꯕꯅꯤꯍꯦ ꯀꯩꯅꯣ
ꯑꯣ ꯑꯩꯅ ꯍꯥꯏꯔꯤꯗꯨꯅꯦ ꯅꯪ ꯊꯣꯡꯉꯦꯅ
ꯍ
ꯅꯪꯅ ꯊꯣꯡꯉꯦ ꯑꯗꯣ ꯑꯗꯣ ꯀꯔꯤ ꯍꯤꯡꯖꯥꯡ ꯊꯣꯡꯒ ꯆꯥꯕ꯭ꯔꯣ ꯈꯪꯒꯦ ꯇꯧꯕꯅꯦꯗ
ꯉꯁꯤ ꯈꯃꯦꯟ ꯆꯥꯏ
ꯈꯃꯦꯟ ꯆꯥꯏ
ꯍꯥ ꯅꯠꯇꯤꯌꯦ ꯑꯩ ꯃꯃꯤꯡ ꯈꯪꯗꯦ
ꯑꯣ ꯐꯔꯦꯅꯦ ꯈꯥꯃꯦꯟꯒ ꯃꯃꯤꯡ ꯈꯪꯗꯕ ꯈꯛꯇꯔꯣ
ꯍꯣꯏ ꯈꯥꯃꯦꯟꯗꯣ ꯎꯝ ꯁꯤꯡꯖꯨ ꯅꯠꯇꯦ ꯁꯤꯡꯖꯨꯃꯛꯇꯤ ꯅꯠꯇꯦ ꯀꯩꯅꯣ ꯁꯦꯝꯃꯒ ꯆꯥꯏ ꯑꯗꯨ ꯑꯗꯨꯒ ꯑꯃꯅ ꯐ꯭ꯔꯥꯏ ꯆꯥꯏꯑꯦ
ꯀꯌꯤꯝ ꯌꯥꯎꯗ꯭ꯔꯦ
ꯍꯣꯏ ꯑꯁ ꯁꯤꯐꯥꯎ ꯁꯦꯝꯕ ꯅꯪꯗꯦꯍꯦ
ꯀꯩꯅꯣ ꯊꯨꯝ ꯀꯩꯀꯥ ꯃꯣꯔꯣꯛ ꯀꯩꯀꯥ ꯀꯩꯝ ꯍꯥꯞꯇꯕꯤꯗ ꯆꯥꯔꯤꯔꯣ
ꯅꯪꯗꯤ ꯏꯟꯁꯥꯡ ꯍꯥꯏꯕꯗꯨꯗꯤ ꯀꯔꯤ ꯅꯪꯗꯤ ꯊꯨꯝ ꯍꯥꯏꯗꯦ ꯀꯔꯤ
ꯑꯦ ꯏꯟꯖꯥꯡ ꯊꯣꯡꯕꯗ ꯊꯨꯝ ꯀꯩꯀꯥ ꯍꯥꯞꯇ꯭ꯔꯣꯅꯦ
ꯑꯣ ꯀꯔꯤ ꯏꯟꯖꯥꯡ ꯆꯥꯕ꯭ꯔꯣ ꯍꯪꯕꯗꯨꯗꯤ ꯅꯪ ꯀ꯭ꯔꯤ ꯍꯥ ꯀꯥꯏꯅ ꯍꯪꯗꯦꯅ
ꯍꯤꯟꯖꯥꯡ ꯑꯦ ꯀꯔꯤ ꯍꯤꯟꯖꯥꯡ ꯆꯥꯕꯗ ꯀꯔꯤ ꯍꯥꯞꯄ꯭ꯔꯣ ꯑꯗꯨꯃꯥꯏꯅ ꯍꯥꯏꯕ ꯇꯥꯔꯕꯣ
ꯅꯪꯅ ꯀꯣꯏꯁꯥꯟ ꯍꯪꯕ ꯃꯑꯣꯡꯁꯤꯗꯤ
ꯑꯥ ꯑꯩꯗꯤ ꯃꯤꯕꯨ ꯉꯥꯎꯍꯟꯕꯗꯨꯅ ꯑꯩꯅ ꯄꯥꯝꯃꯤꯁꯦ
ꯅꯪꯒꯤ ꯊꯕꯛꯂꯣ ꯅꯪꯒꯤ ꯅꯪꯒꯤ ꯑꯦꯝ ꯏꯟ ꯂꯥꯏꯞꯂꯣ
ꯑꯩꯒꯤ ꯍꯣꯕꯤꯅꯦ ꯑꯦꯝ ꯑꯦꯁꯗꯤ ꯅꯠꯇꯦ ꯅꯪꯁꯨ ꯈꯤꯇꯪ ꯀꯩꯔꯣ ꯑꯦꯝ ꯏꯟ ꯂꯥꯏꯐ ꯍꯥꯏꯌꯨꯅꯦ ꯑꯗꯨꯗ ꯑꯦ ꯑꯦꯝ ꯃꯤ ꯂꯥꯏꯕ ꯑꯩꯒꯤ ꯍꯣꯕꯤꯅꯦꯕ
ꯍꯣꯕꯤ ꯑꯁ ꯍꯣꯕꯤ ꯍꯣꯕꯤꯗꯨꯣ ꯑꯦꯝ ꯏꯟ ꯂꯥꯏꯞꯁꯨ ꯑꯣꯏꯒꯗꯕꯅꯦ
ꯑꯗꯨꯗꯤ ꯑꯩ ꯅꯪꯉꯣꯟꯗ ꯄ꯭ꯔꯃꯥꯟ ꯑꯃ ꯄꯤꯒꯅꯦꯀꯣ
ꯍꯣꯏ
ꯀꯔꯤꯒꯨꯝꯕ ꯅꯪꯁꯦ ꯅꯪꯒꯤ ꯍꯣꯕꯤꯁꯦ ꯑ ꯀꯩꯍꯥꯏꯁꯤꯔ ꯕꯔꯕꯤ ꯁꯥꯟꯅꯕ ꯂꯩꯔꯝꯃꯁꯦ ꯈꯜꯂꯣꯕꯀꯣ
ꯕꯔꯕꯤ ꯁꯅꯕ
ꯑꯥ
ꯑꯥ
ꯑꯗꯣ ꯅꯪꯒꯤ ꯑꯦꯝ ꯏꯟ ꯂꯥꯏꯐ ꯑꯦꯝ ꯏꯟ ꯂꯦꯏꯐ ꯍꯪꯉꯀꯥꯟꯗ ꯕꯥꯔꯕꯤ ꯁꯥꯟꯅꯗꯣꯏꯅꯤ ꯑꯗꯨꯝ ꯍꯥꯏ ꯇꯥꯔꯕ ꯑꯗꯨꯗꯤ
ꯅꯠꯇꯦꯍꯦ ꯑꯦꯝ ꯍꯣꯕꯤ ꯍꯥꯏꯔꯗꯤ ꯎꯝ ꯃꯤ ꯑꯌꯥꯝꯕꯗꯤ ꯚꯔꯕꯤ ꯁꯥꯟꯅꯕꯁꯦ ꯃꯣꯏꯒꯤ ꯍꯣꯕꯤ ꯑꯣꯏꯔꯣ ꯃꯣꯏꯗ ꯍꯥꯏꯕꯗꯤ ꯑꯉꯥꯡ ꯑꯣꯏꯔꯤꯉꯩꯗꯗꯤ ꯑꯣꯏꯕ ꯌꯥꯏꯌꯦ ꯑꯗꯨꯕꯨ
ꯑꯁ ꯑꯩꯅ ꯍꯥꯏꯕꯗꯤ ꯈꯜꯂꯣ ꯍꯥꯏꯕꯅꯤꯗꯅ ꯈꯤꯠ ꯈꯜꯂꯒ ꯍꯥ ꯍꯥ ꯍꯥ ꯈꯤꯇꯪ ꯈꯟꯕꯤꯔ ꯒ ꯍꯥꯏꯌꯣ ꯍꯥꯏꯕꯅꯤꯗ ꯑꯣꯏ ꯀꯅꯅꯥꯕꯨ ꯍꯧꯖꯤꯛ ꯆꯥꯎꯈꯠꯄ ꯃꯇꯝꯗꯕꯨ ꯀꯥꯏ ꯕꯥꯔꯕꯤ ꯁꯥꯟꯅꯕ ꯀꯅꯥ ꯌꯥꯎꯗꯅ ꯑꯩꯅꯗꯤ ꯁꯨꯝ ꯄ꯭ꯔꯃꯟ ꯄꯤꯕꯅꯦ ꯍꯥꯏꯗꯅ ꯑꯩ
ꯍꯥ ꯍꯥ ꯍꯥ
ꯎꯝ ꯈꯪꯉꯤꯀꯣ
ꯈꯪꯉꯦ ꯈꯪꯉꯦ
ꯑꯗꯣ ꯅꯪ ꯉꯁꯥꯏ ꯆꯥꯛ ꯆꯥꯕꯗꯤ ꯏꯁꯤꯡ ꯊꯛꯄ꯭ꯔ
ꯍꯣꯏ ꯏꯁꯤꯡ ꯏꯁꯤꯡꯂꯣ ꯑꯟ ꯏꯁꯤꯡ ꯂꯤꯛ ꯀ꯭ꯂꯥꯒꯨꯝꯕꯗꯨꯔꯣ
ꯑꯣ ꯂꯤꯛꯂꯔ ꯂꯝꯂꯥꯔ ꯀꯔꯤ ꯈꯪ
ꯑꯩꯗꯤ ꯂꯧꯇꯛ ꯗꯤꯌꯨ ꯊꯛꯑꯦ
ꯂꯣꯛ ꯇꯛꯗꯤꯌꯨꯗꯣ ꯊꯛꯑꯦ ꯃꯍꯥꯎ ꯂꯩꯕ꯭ꯔ ꯂꯣꯛꯇꯥꯛꯀꯤ ꯃꯅꯝ ꯅꯝꯕ꯭ꯔ ꯍꯥꯥ
ꯍꯣꯏ ꯍꯥꯏꯕ ꯇꯥꯔꯦ
ꯑꯣ ꯍꯣꯏ ꯍꯥꯏꯕ ꯇꯥꯔꯦ
ꯎꯝ
ꯑꯗꯨꯗꯤ ꯑꯩ ꯅꯉꯣꯟꯗ ꯄꯥꯎꯈꯨꯝ ꯑꯃ ꯆꯟꯒꯦꯀꯣ ꯅꯪ ꯈꯨꯝꯕ ꯉꯝꯕ꯭ꯔ ꯌꯦꯡꯉꯨꯀꯣ
ꯍꯥ
ꯀꯔꯤ ꯂꯥꯏꯕ ꯍꯪꯉꯨꯔ ꯅꯠꯇ꯭ꯔꯒ ꯂꯨꯕ ꯍꯪꯉꯨꯔ
ꯑꯪ ꯂꯨꯕ ꯍꯪꯉꯣ ꯍꯥꯟꯅ
ꯂꯨꯕ ꯍꯥꯅ ꯍꯪꯉꯣ
ꯍꯥ
ꯑꯗꯨꯗꯤ ꯅꯨꯄꯥ ꯑꯃꯁꯦ
ꯍꯥ
ꯆꯊꯣꯛꯑꯦ
ꯑꯥ
ꯅꯨꯄꯥ ꯑꯃꯁꯦ ꯆꯠꯊꯣꯛꯑꯦ ꯃꯖꯦ ꯄꯨꯈ꯭ꯔꯤ ꯑꯆꯧ ꯄꯨꯈ꯭ꯔꯤ ꯌꯥꯝ ꯄꯥꯛꯄꯀꯣ
ꯍꯥ
ꯄꯨꯈ꯭ꯔꯤ ꯑꯃ ꯂꯩꯔꯦ ꯑꯗꯨ ꯄꯥꯛꯄ ꯃꯌꯥꯏꯗ ꯑꯦꯄꯜ ꯑꯃ ꯇꯥꯍꯧꯕ
ꯑꯦꯄꯜ ꯑꯃ ꯇꯥꯍꯧꯕ
ꯇꯥꯔꯒ ꯂꯩꯔꯦ ꯑꯗꯣ ꯑꯗꯨ ꯇꯥꯕ ꯎꯔ ꯀꯥꯟꯗ ꯑꯗꯨ ꯅꯨꯄꯥꯖꯦ ꯎꯔꯦ ꯆꯥꯅꯤꯡꯉꯦꯕ ꯑꯃꯨꯛ ꯃꯉꯣꯟꯗꯖꯦ
ꯑꯥ
ꯑꯗꯣ ꯄꯨꯈ꯭ꯔꯤꯗꯤ ꯆꯥꯎꯔꯦ ꯑꯗꯣ ꯃꯥ ꯃꯈꯨꯠ ꯂꯥꯝꯒꯦ ꯇꯧꯕꯗꯣ
ꯍꯥ
ꯃꯈꯨꯠ ꯂꯥꯝꯃꯒ ꯂꯧꯒꯦ ꯇꯧꯕ ꯑꯦꯄꯜꯗꯣ ꯌꯧꯗ꯭ꯔꯦꯕ ꯃꯈꯨꯠꯅꯗꯤ
ꯑꯣ
ꯑꯃꯨꯛ ꯈꯨꯠꯅ ꯌꯧꯗ꯭ꯔꯕꯅꯤꯅ ꯃꯨꯛ ꯃꯗꯣ ꯖꯍꯥꯖ ꯊꯧꯖꯤꯟꯒꯦ ꯇꯧꯔꯦ
ꯑꯥ
ꯖꯍꯥꯖ ꯄꯨꯔꯒ ꯖꯍꯥꯖ ꯊꯧꯖꯤꯟꯒꯦ ꯇꯧꯕꯗꯨꯁꯨ ꯖꯍꯥꯖꯁꯨ ꯊꯧꯖꯤꯟꯕ ꯌꯥꯗ꯭ꯔꯦꯕ ꯈ꯭ꯔꯤꯗꯨꯅ ꯃꯔꯝ ꯂꯩꯕꯒꯤꯀꯣ ꯑꯃꯨꯛ ꯃꯥꯁꯦ ꯖꯍꯥꯁꯇꯣ ꯊꯣ ꯖꯤꯟꯕ ꯌꯥꯗ꯭ꯔꯦ ꯃꯈꯨꯠ ꯂꯥꯝꯕꯁꯨ ꯌꯧꯗ꯭ꯔꯦ ꯑꯗꯨꯅ ꯑꯃꯨꯛ ꯏꯔꯣꯏꯔꯒ ꯆꯪꯒꯦ ꯇꯧꯕ
ꯑꯣ
ꯏꯔꯣꯏꯔꯒ ꯆꯪꯒꯦ ꯇꯧꯕꯁꯨ ꯌꯥꯗꯕ ꯄꯨꯈ꯭ꯔꯤꯗꯨꯅ ꯃꯔꯝ ꯑꯃꯨꯛ ꯂꯩꯕ ꯑꯗꯨꯗꯤ ꯀꯃꯥꯏꯟ ꯇꯧꯔꯒ ꯗꯨ ꯑꯦꯄꯜꯗꯣ ꯀꯃꯥꯏ ꯂꯧꯔꯅꯤ
ꯑꯦ ꯄꯨꯈ꯭ꯔꯤ ꯃꯅꯨꯡꯗ ꯑꯦꯄꯜ ꯂꯩꯕ꯭ꯔꯣꯅꯦ ꯑꯦꯄꯜ ꯑꯦꯄꯜ ꯄꯥꯝꯕꯤ ꯂꯩꯕ꯭ꯔꯣ
ꯑꯦꯄꯜ ꯃꯤꯅ ꯂꯪꯔꯝꯃꯦ ꯈꯜꯂꯣꯅꯦ ꯃꯤ ꯑꯃꯅ ꯂꯪꯉꯝꯃꯦ ꯑꯗꯨꯝ ꯈꯜꯂꯣꯅꯦ ꯑꯗꯨꯗꯤ ꯑꯗꯨ ꯑꯦꯄꯜꯗꯨ ꯀꯃꯥꯏ ꯂꯧꯔ ꯇꯥꯔꯦ ꯖꯍꯥꯁꯁꯨ ꯊꯧꯖꯤꯟꯕ ꯌꯥꯗ꯭ꯔꯦ ꯃꯈꯨꯠ ꯂꯥꯝꯕꯁꯨ ꯐꯪꯗ꯭ꯔꯦ ꯏꯔꯣꯏꯔꯒꯁ
ꯑꯣꯑꯥ ꯑꯗꯣ ꯑꯥꯞ ꯄꯨꯈ꯭ꯔꯤ ꯄꯨꯈ꯭ꯔꯤꯒꯤ ꯏꯁꯤꯡꯗꯣ ꯑꯩꯈꯣꯏꯅ ꯎꯝ ꯀꯩ ꯀꯩ ꯍꯥꯏꯁꯦꯔꯦ ꯈꯪꯗꯦ
ꯅꯪ ꯑꯗꯨꯝ
ꯑꯥ
ꯑꯣ ꯄꯨꯈ꯭ꯔꯤ ꯄꯨꯈ꯭ꯔꯤ ꯆꯥꯎꯕ꯭ꯔꯣ ꯅꯠꯇ꯭ꯔꯒ ꯄꯤꯛꯄꯔꯣ
ꯆꯥꯎꯔꯦ ꯆꯥꯎꯕꯒꯤ ꯃꯈꯨꯠ ꯂꯥꯝꯕ ꯐꯪꯗꯕꯒꯤꯅꯦꯕ
ꯈ꯭ꯔꯤ ꯃꯅꯨꯡꯗ ꯖꯍꯥꯖ ꯌꯥꯕ꯭ꯔꯣꯅꯦ ꯅꯪꯒꯤꯁꯦ
ꯄꯨꯈ꯭ꯔꯤ ꯑꯣꯏꯒꯦꯔ ꯑꯣꯁꯤꯌꯟ ꯑꯣꯏꯒꯦꯔ
ꯑꯦ ꯑꯣꯁꯤꯟ ꯑꯣꯁꯤꯟꯒꯤ ꯃꯤꯗ ꯏꯁꯤ ꯑꯣꯁꯤꯟꯒꯤ ꯃꯅꯨꯡꯗ ꯍꯥꯏꯔꯗꯤ ꯑꯦꯄꯜꯗꯤ ꯎꯔꯣꯏꯍꯦ
ꯎꯝ ꯑꯗꯨꯅꯦ ꯑꯗꯨꯅ ꯄꯨꯈ꯭ꯔꯤꯗꯣ ꯌꯥꯝ ꯆꯥꯎꯔꯦꯕ
ꯑꯥ ꯍꯥ
ꯍꯥꯏꯕꯗꯤ ꯖꯍꯥꯖ ꯑꯥ ꯖꯍꯥꯖꯁꯨ ꯊꯧꯖꯤꯟꯕ ꯌꯥꯗꯦꯕ ꯖꯍꯥꯖ ꯅꯪ ꯅꯍꯥꯟ ꯅꯪꯅ ꯈꯜꯂꯤ ꯖꯍꯥꯖꯖꯦ ꯇꯩꯇꯥꯅꯤꯡꯒꯤ ꯖꯍꯥꯖꯀ ꯈꯠꯂꯨꯔꯕꯣ
ꯇꯇꯥꯅꯤꯛꯒꯨꯝꯕꯗꯣ ꯑꯩꯗꯤ ꯈꯜꯂꯨꯔꯦ
ꯖꯍꯥꯖ ꯃꯆꯥ ꯃꯆꯥ ꯑꯣꯏꯔꯁꯨ ꯊꯧꯖꯤꯟꯕ ꯌꯥꯗ꯭ꯔꯦꯕ
ꯑꯥ ꯏꯁꯤꯡꯗꯣ ꯑꯩꯈꯣꯏꯗꯣ ꯁꯥꯅ ꯁꯥꯟꯅꯔꯦ ꯍꯥꯏꯁꯦꯀꯣ
ꯎꯝ
ꯑꯗꯨꯒ ꯑꯦꯄꯜꯗꯣ ꯑꯥ ꯇꯞꯅ ꯇꯞꯅ ꯑꯗꯨꯝ ꯃꯤꯗꯜꯗꯒꯤ ꯊꯣꯛꯀꯅꯤꯗ ꯑꯩꯗꯤ ꯗꯨꯝ ꯈꯜꯂꯦ
ꯁꯨꯛ ꯌꯥꯝ ꯆꯥꯎꯔꯗꯤ ꯑꯩꯈꯣꯏꯅ ꯇꯞꯅ ꯇꯞꯅ ꯆꯥꯔꯁꯨ ꯃꯉꯣꯟꯗꯗꯤ ꯌꯧꯔꯣꯏꯗꯅ
ꯃꯉꯣꯟꯗ ꯌꯥꯎꯗ꯭ꯔꯁꯨ ꯑꯥ ꯑꯇꯣꯞꯄ ꯁꯥꯏꯠꯇꯗꯤ ꯌꯥꯎꯅꯤꯍꯦ ꯑꯗꯨꯒꯤ
ꯑꯁ ꯅꯪꯒꯤ ꯋꯥꯈꯥꯁꯤꯗꯤ ꯐꯖꯟ ꯊꯒꯠꯂꯦ
ꯀꯩꯒꯤ ꯌꯥꯝ ꯆꯨꯝꯃꯕꯣ
ꯆꯨꯝꯃꯟꯗꯅ ꯑꯩꯒꯤ ꯑꯆꯨꯝꯕꯗꯨꯐꯥꯎ ꯂꯥꯟꯒꯦ ꯇꯧꯔꯦꯍꯦ
ꯑꯣ ꯅꯪꯒꯤ ꯑꯆꯨꯝꯕꯗꯨ ꯇꯥꯒꯦꯅꯦ ꯑꯗꯨꯗꯤ
ꯑꯩꯒꯤ ꯑꯆꯨꯝꯕꯖꯤꯔꯣ ꯖꯍꯥꯖ ꯊꯧꯖꯤꯟ ꯕꯥ ꯌꯥꯗꯕꯒꯤ ꯃꯔꯝꯁꯤꯅ ꯄꯨꯈ꯭ꯔꯤꯗꯨꯗꯤ ꯂꯨꯗ꯭ꯔꯗꯤ ꯖꯍꯥꯖꯇꯤ ꯊꯧꯕ ꯌꯥꯗꯦꯗꯅ
ꯑꯥ
ꯑꯗꯨ ꯏꯔꯣꯏꯕꯁꯨ ꯏꯔꯣꯏꯕꯗ ꯀꯥꯏꯗꯩ ꯈꯣꯡ ꯈꯛ ꯏꯁꯤꯡꯗ ꯈꯣꯡ ꯂꯦꯚꯦꯜ ꯈꯛꯇ ꯌꯧꯔꯗꯤ ꯀꯥꯏꯗꯒꯤ ꯂꯧꯕ ꯌꯥꯗꯣꯏ ꯏꯔꯣꯏꯕ ꯌꯥꯔꯣꯏꯗꯅ
ꯍꯥꯥ
ꯑꯗꯨꯅ ꯑꯃꯨꯛ ꯃꯥꯅ ꯃꯈꯨꯠ ꯂꯥꯝꯃꯁꯨ ꯑꯁ ꯌꯥꯎꯗꯕꯗꯣ ꯃꯥꯅ ꯃꯈꯣꯡꯅ ꯆꯪ ꯆꯪꯕꯒꯤ ꯇꯟꯕꯩꯅꯦꯕ ꯃꯨꯛ ꯈꯣꯡꯅ ꯆꯪꯉꯒ ꯂꯧꯔꯗꯤ ꯑꯗꯨꯝ ꯂꯧꯕ ꯐꯪꯉꯦꯗꯅ
ꯅꯪ ꯌꯥꯝ ꯆꯥꯎꯋꯤ ꯍꯥꯏꯗꯨꯗꯤ
ꯆꯥꯎꯔꯁꯨ ꯄꯨꯈ꯭ꯔꯤ ꯂꯨꯗ꯭ꯔꯗꯤ
ꯑꯣ ꯍꯣ ꯑꯌꯥ ꯑꯩ ꯈꯜꯂꯨꯗ꯭ꯔꯦ
ꯅꯪꯅ ꯈꯟꯗꯕꯩꯁꯦ ꯀꯩ ꯍꯥꯏꯔ ꯑꯩꯅꯗꯤ ꯅꯪꯒꯤ ꯈꯪꯅꯤꯡꯉꯥꯏꯅꯤ ꯀꯦꯝꯗꯤ ꯍꯥꯏꯔꯛꯈ꯭ꯔꯦꯕ ꯖꯍꯥꯖ ꯊꯧꯖꯤꯟꯕ ꯌꯥꯗ꯭ꯔꯤꯁꯦ ꯃꯔꯝ ꯂꯩꯔꯦ ꯍꯥꯏꯔꯤꯁꯦ
ꯑꯥ
ꯄꯨꯈ꯭ꯔꯤ ꯂꯨꯗꯕꯒꯤꯅꯦꯕ ꯊꯧꯖꯤꯟꯕ ꯌꯥꯗ꯭ꯔꯤꯗꯣ
ꯀꯣꯛ ꯀꯣꯛ ꯁꯤꯖꯤꯟꯅꯕ ꯀꯣꯏꯁꯟ ꯅꯠꯇꯦꯗ ꯀꯣꯛ ꯀꯣꯛ ꯂꯩꯇꯕꯁꯤꯡꯅ ꯔꯦꯟꯗꯝꯅꯤ ꯑꯗꯨꯝ ꯈꯨꯝꯕ ꯀꯣꯏꯁꯟꯅꯤꯅꯦ ꯑꯗꯨꯗꯤ ꯑꯗꯣ ꯑꯥ ꯄꯨꯡ ꯀꯌꯥ ꯃꯤꯅꯤꯠ ꯀꯌꯥꯗꯔꯣ
ꯑꯥꯏ ꯁꯤꯒꯨꯝꯕꯁꯦ ꯑꯩ ꯍꯣꯔꯦꯟ ꯍꯥꯏꯔꯛꯑꯒꯦ ꯍꯧꯖꯤꯛꯀꯤꯗꯤ ꯁꯤꯒꯨꯝꯕ ꯑꯥ ꯌꯥꯗꯦꯕ
ꯍꯣꯏ ꯍꯣꯏ
ꯑꯗꯨꯒꯤ ꯑꯩ ꯍꯣꯔꯦꯟ
ꯑꯗꯣ ꯃꯤꯅꯤꯠꯗꯤ ꯍꯥꯏꯕꯤꯕ ꯌꯥꯏꯅ
ꯅꯣꯏ ꯌꯥꯗꯤ ꯀꯩꯝ ꯍꯥꯏ ꯌꯥꯗꯤꯕ ꯑꯗꯨꯝ ꯑꯈꯣꯏ ꯐ꯭ꯔꯤ ꯑꯦꯟ ꯐ꯭ꯔꯦꯡꯇꯀꯣ ꯈꯪꯗꯕꯤꯗ ꯑꯗꯨꯝ ꯁꯥꯔꯒ ꯁꯤꯗꯤ ꯐꯤꯛꯁ ꯂꯩꯇꯦꯕ
ꯍꯣꯏ ꯍꯣꯏ
ꯐ꯭ꯔꯤ ꯑꯦꯟ ꯐ꯭ꯔꯦꯡ ꯑꯗꯨꯝ ꯏꯕꯥꯅꯤꯅ ꯋꯥꯔꯤ ꯁꯥꯔꯒ ꯐꯖꯅ ꯁꯥꯔꯗꯤ ꯀꯩꯝ ꯂꯩꯇꯤꯌꯦ
ꯑꯣ ꯑꯣ
ꯀꯞꯂꯤ ꯃꯈꯩ ꯉꯥꯟꯕꯁꯦ ꯀꯔꯤ ꯀꯔꯝꯕ ꯄꯣꯠꯁꯛ ꯑꯣꯏꯒꯗꯧ ꯃꯥꯟꯒꯦ ꯍꯥꯏꯈ꯭ꯔꯕꯣ
ꯀꯩꯔꯣ
ꯀꯞꯂꯤ ꯃꯈꯩ ꯉꯥꯟꯕ
ꯀꯞꯂꯤ ꯃꯈꯩ ꯉꯥꯟꯕ
ꯍꯣꯏ
ꯀ ꯀꯞꯂꯤ ꯃꯈꯩ ꯉꯥꯟꯕ
ꯑꯥ
ꯁꯤꯒꯨꯝꯕ ꯄꯣꯠ ꯂꯩꯕ꯭ꯔꯅꯦ
ꯂꯩꯌꯦꯅꯦ